ꯇꯕ ꯑ ꯇꯥꯏꯌꯦ ꯇꯥꯏꯌꯦ
ꯀꯩꯗꯧꯔꯤꯅꯣ
ꯑꯁ ꯑꯗꯨꯝ ꯂꯩꯗ ꯅꯪꯒꯤꯦ
ꯑꯩꯁꯨ ꯑꯗꯨꯝꯉꯗ
ꯆꯥꯛꯗꯤ ꯊꯣꯡꯕ ꯂꯣꯏꯔꯕ꯭ꯔꯣ
ꯑꯁ ꯍꯧꯖꯤꯛ ꯊꯣꯡꯒꯦ ꯇꯧꯔꯤ
ꯀ ꯏꯍꯦ
ꯇꯞꯅ ꯇꯞꯅ ꯇꯧꯗ꯭ꯔꯗꯤ ꯍꯥꯎꯗꯕꯅꯤꯅꯥꯏ ꯂꯩꯇ꯭ꯔꯦ
ꯍꯣꯏ ꯍꯥꯔ ꯊꯉ
ꯑ
ꯎꯝ
ꯅꯣꯏ ꯅꯣꯏ ꯂꯩꯕ ꯁ꯭ꯋꯥꯏꯗ ꯀꯩꯅꯣ ꯔꯦꯟ ꯑꯐꯕ ꯂꯩꯔꯗꯤ ꯑꯝꯇ ꯍꯥꯏꯕꯤꯌꯨꯀꯣ
ꯍꯣꯏ ꯁꯇ꯭ꯔꯦꯡ ꯊꯤꯕꯤꯌꯣ ꯍꯥꯏꯕ ꯃꯤꯁꯨ ꯌꯥꯝꯃꯤꯟꯅꯦ
ꯗꯅꯦꯁ ꯏꯟꯊꯤꯕꯁꯨ ꯋꯥꯏꯍ
ꯑꯣꯏ
ꯑ
ꯁ ꯊꯕ ꯆꯦ
ꯑꯦ
ꯇꯥꯡꯕꯕꯨ ꯑꯣꯏꯔꯁꯤꯔꯣꯝꯗꯗꯤ
ꯍꯣꯏ ꯌꯨꯝ ꯐꯠꯇ꯭ꯔꯁꯨ ꯇꯥꯡꯝꯕꯗꯣ
ꯑ
ꯔꯣꯍꯟꯒ ꯆꯃꯦ
ꯍꯥꯥ
ꯊꯔꯣꯟꯒ ꯆꯞ ꯃꯅꯩꯑꯕ ꯊꯔꯣꯟꯁꯨ ꯌꯨꯝ ꯐꯠꯇ꯭ꯔꯁꯨ ꯑꯗꯨꯝ ꯇꯥꯡꯕꯗꯣ
ꯎꯝ
ꯍ
ꯍꯉꯟꯗꯤ ꯂꯩꯕꯅꯨꯡꯉꯥꯏꯇꯗ
ꯎꯝ ꯑꯗꯨꯇꯤ
ꯀꯁ ꯀꯩꯅ
ꯂꯩꯁꯨ ꯂꯩꯅꯤꯡꯗꯦ ꯂꯩꯕꯁꯨ ꯅꯨꯡꯉꯥꯏꯇꯦ
ꯍ
ꯏꯗ ꯑꯦꯝ ꯂꯣꯏꯦꯗꯤ ꯍꯪꯗ꯭ꯔꯦꯅꯦ ꯒ꯭ꯔꯦꯖꯨꯌꯦꯠꯁꯦ ꯇꯧꯔꯗꯤ ꯃꯄꯥꯟꯗ ꯊꯕꯛ ꯇꯧꯕ ꯆꯠꯁꯤꯔꯛꯑꯅꯁꯨ ꯈꯟꯕ ꯑ ꯑꯦꯛꯖꯥꯝꯁꯨ ꯊꯥꯁꯤꯔꯥꯅꯁꯨ ꯈꯟꯕ ꯌꯦꯇꯥꯗ
ꯑꯆꯥ ꯑꯗꯨꯗꯤ ꯑꯩꯈꯣꯏ ꯦꯛꯆꯥ ꯑꯗꯨꯗꯤ ꯃꯡꯁꯤꯟꯕ ꯌꯥꯔꯣꯏꯅ ꯆꯥꯔꯗꯤ
ꯍ ꯁꯥ
ꯑꯩꯗꯤ ꯁꯤꯗ ꯂꯩꯈꯤꯅꯤꯗ ꯕꯦꯛ ꯄꯦꯄꯔ ꯌꯥ ꯌꯥꯝ ꯆꯕꯗ ꯇꯥꯏꯖꯇ
ꯑꯩ ꯑꯩꯁꯨ ꯁꯦꯚꯦꯟꯗ ꯑꯃꯨꯛ ꯆꯥꯔꯅꯤ ꯁꯦꯚꯦꯟꯗ ꯑꯍꯨꯝꯔ ꯆꯥꯔꯅꯤ ꯑꯩꯗꯤ
ꯁꯚꯦꯟ ꯑꯠ ꯆꯔ ꯀꯣ ꯑꯩꯗꯤ ꯅꯦꯛꯁ ꯏꯔ ꯐꯖꯅ ꯇꯧꯔꯒ ꯄꯥꯔꯒ ꯂꯣꯏꯅ ꯀ꯭ꯂꯤꯌꯔ ꯇꯧꯅꯤꯉꯥꯏ ꯇꯧꯔꯅꯤ ꯍꯥꯏꯗꯤ ꯐꯤꯐꯀꯤꯁꯨ ꯁꯤꯛꯁꯀꯤꯁꯨ ꯑꯃꯨꯛ ꯆꯥꯔꯗꯤ ꯐꯤꯁ ꯁꯤꯚꯦꯟꯂꯤꯌꯥ ꯇꯅꯅꯦ ꯀꯦ
ꯁꯤꯛꯁꯇꯤ ꯆꯥꯔꯣꯏ ꯍꯦ
ꯑꯁ ꯅꯅꯨꯡꯉꯥꯏ ꯇꯦ ꯑꯁ ꯑꯃꯛ ꯊꯋꯨꯔꯤꯗꯣ ꯁ꯭ꯔꯤꯛ ꯋꯦ
ꯑꯩꯗꯤ ꯀꯩꯅꯣ ꯑ ꯁꯚꯦꯟꯒ ꯑꯩꯠ ꯆꯥꯔꯗꯤ ꯁꯤꯛꯁꯀꯤꯗꯣ ꯁꯤ ꯔꯤꯖꯥꯜ ꯗꯣ ꯄꯥꯏꯔꯒ ꯁꯦꯀꯦꯟ ꯇꯨ ꯏꯌꯥꯔꯒꯤ ꯆꯍꯤ ꯑꯅꯤꯒꯤ ꯃꯥꯁꯇꯔ ꯇꯣ ꯁꯤꯔꯥꯅ ꯈꯟꯕ
ꯑ
ꯑꯗꯨ ꯏꯛꯅꯥꯎꯗ ꯀꯣꯔꯦꯁꯄꯣꯟꯗꯦꯟ ꯊꯝꯁꯤꯔꯅ ꯈꯟꯕ
ꯑ ꯁꯤ ꯎꯝ
ꯕꯦꯛ ꯑꯃꯨꯛ ꯊꯥꯔꯦ ꯑꯗꯨꯒ ꯋꯥꯟ ꯏꯌꯥꯔꯒꯤ ꯑꯃꯨꯛ ꯇꯧꯔꯦ ꯑꯗꯨ ꯍꯥꯏꯔꯗꯤ ꯑꯗꯨꯝ ꯆꯍꯤ ꯑꯅꯤꯃꯨꯛꯀ ꯆꯥꯡꯉꯅꯤ ꯅꯠꯇ꯭ꯔꯣ
ꯍꯥ
ꯗꯇ ꯁꯣꯔꯕꯨꯗꯤ ꯑꯦꯛꯖꯥꯝꯁꯨ ꯅꯨꯡꯉꯥꯏꯅ ꯊꯥꯕ ꯀꯣꯂꯦꯖꯇꯨ ꯆꯠꯇꯕ ꯑꯗꯨꯒꯤ ꯇꯥꯏꯞꯇ ꯇꯧꯁꯔꯣꯅ ꯈꯟꯕ
ꯎꯝ ꯎꯝ
ꯅꯪ ꯁꯣꯛꯍꯜꯂꯣ ꯑꯗꯨꯅ ꯁꯨꯃꯥꯏꯅ ꯇꯧꯔꯁꯤꯔ
ꯑꯁ ꯀꯣꯛꯁꯤ ꯁꯥꯥꯎꯕ ꯍꯥꯎꯔꯦꯗ
ꯑꯗꯨ꯭ꯔꯦ ꯑꯦꯛꯖꯥꯝꯁꯦ ꯂꯣꯏꯕꯨ ꯂꯣꯏꯔꯗꯤ ꯋꯥꯔꯜ ꯀꯞ ꯐꯥꯏꯅꯦꯜ ꯅꯨꯃꯤꯠꯇꯤ ꯀꯩꯅꯣ ꯆꯥꯛ ꯆꯠꯃꯤꯟꯅꯔꯒ ꯌꯦꯡꯃꯤꯟꯅꯁꯦꯗꯅ ꯃꯤꯌꯥꯝ
ꯍ ꯑꯂꯑꯌꯦ ꯎꯝ ꯎꯝ ꯑꯥ ꯌꯥꯏꯗ ꯁꯥ ꯂꯩꯒ ꯆꯥ
ꯃꯤ ꯑꯃꯅ ꯆꯥꯝꯃꯔꯤ ꯆꯥꯝꯃꯔꯤ ꯀꯩꯅꯣ ꯇꯧꯔꯁꯤ ꯌꯥꯒꯗꯕ ꯃꯥꯜꯂꯦ
ꯇꯧꯔꯗꯤ ꯌꯥꯔꯦꯗ
ꯅꯣꯏ
ꯑꯩꯈꯣꯏ ꯃꯤ ꯇꯔꯥꯒꯨꯝꯕ ꯐꯣꯔ ꯑꯦꯛꯖꯥꯝꯄꯜ ꯃꯤ ꯇꯔꯥꯒꯨꯝꯕ ꯑꯣꯏꯔꯗꯤ ꯊ꯭ꯔꯤ ꯊꯥꯎꯖꯟꯅꯤꯅ ꯅꯥꯟ ꯃꯛ ꯍꯒꯂꯣ ꯍꯕꯗꯨ ꯨ ꯊꯥꯎꯖꯟ ꯇꯨ ꯍꯟꯗ꯭ꯔꯦꯗꯠꯇ ꯂꯧꯕꯅꯦꯕ
ꯑꯣ ꯑ ꯀꯣꯟꯅꯕ꯭ꯔꯥꯅꯦ ꯅꯣꯏ ꯃꯤ ꯀꯌꯥꯔꯥ
ꯅꯪ ꯂꯥꯛꯇꯕ꯭ꯔꯣ ꯑꯗꯨꯝꯃꯤꯇꯣ
ꯑꯩ ꯂꯥꯛꯇꯦꯗꯅ
ꯋꯥ ꯀ ꯅꯨꯃꯤ ꯑꯦ ꯑꯣꯄꯦꯅꯤꯡ ꯅꯨꯃꯤꯠꯇꯣ
ꯑꯩ ꯏꯃꯥꯟꯅꯕꯒ ꯂꯩꯔꯦ ꯂꯥꯛꯑꯔꯣꯏ ꯉꯁꯤꯗꯤ ꯍꯥꯏꯕꯗꯣ
ꯑꯗꯨ ꯂꯧꯋꯣꯏꯕ
ꯑꯝ
ꯑꯗꯨ ꯂꯧꯔꯦ ꯑꯗꯨꯒ ꯁꯟ ꯅꯨꯡꯁꯥꯗꯨ ꯑꯗꯨ ꯀꯦꯖꯤ ꯑꯅꯤꯒꯨꯝꯕ ꯃꯤꯛꯁ ꯇꯧꯔꯒ ꯊꯣꯡꯉꯅꯕ ꯌꯥꯝ ꯂꯦꯝꯃꯦꯕ
ꯑꯥ
ꯍꯥꯎꯁꯨꯣ ꯍꯋꯦ
ꯐꯥꯏꯅꯦꯜꯁꯨ ꯑꯃꯨꯛ ꯇꯧꯁꯦ ꯁꯨꯃꯥꯏꯅ
ꯑ
ꯁꯟ ꯃꯅꯨꯡꯁꯥꯗꯣ ꯍꯥꯎꯗꯤ ꯍꯥꯎꯏ ꯍ ꯐꯖꯅ ꯊꯣꯡꯉꯗꯤ
ꯎꯝ ꯑꯋꯥ
ꯍꯥꯏ
ꯅꯍꯥꯟ ꯑꯩꯈꯣꯏ ꯑꯗꯨꯝ ꯆꯠꯀꯦ ꯇꯧꯕ ꯅꯨꯃꯤꯠꯇ ꯆꯥꯕꯗꯁꯨ ꯑꯗꯨꯁꯨ ꯏꯟꯁꯥꯡꯗꯤ ꯌꯥꯝꯃꯦꯕ ꯑꯩꯈꯣꯏꯅ ꯆꯥꯛ ꯆꯥꯗ꯭ꯔꯤꯉꯩꯗ ꯌꯥꯝ ꯆꯥꯕꯒꯤꯅꯦꯕ ꯆꯥꯛ ꯆꯕ ꯎꯒꯨꯝꯅ ꯑꯩꯈꯣꯏꯅ ꯑꯗꯨꯝ ꯆꯥꯕꯒꯤ ꯑ ꯅꯨꯃꯤꯠꯇꯨꯁꯨ
ꯑꯗꯨꯗꯟꯅꯦ ꯀꯤ
ꯑꯗꯨꯁꯨ ꯇꯨ ꯊꯥꯎꯖꯟꯗ ꯍꯣꯏ ꯇꯨ ꯊꯥꯎꯖꯟꯒꯤ ꯂꯧꯕꯅꯦꯕ ꯑꯗꯨꯁꯨ
ꯑꯣ ꯇꯨ ꯊꯥꯎꯖꯟꯗꯣ ꯌꯥꯝ ꯇꯥꯡꯕꯗꯤ ꯅꯠꯇꯦꯀꯣ
ꯑꯣ
ꯍꯣꯏ ꯃꯤ ꯑꯃꯅ ꯃꯤ ꯑꯃꯅ ꯑꯩ ꯂꯩꯕꯤꯕꯒꯤ ꯈꯔ ꯇꯥꯡꯉꯦ ꯍꯥꯏ ꯍꯥꯏꯕ ꯋꯥꯅꯦꯕ ꯑꯩꯈꯣꯏꯅ ꯃꯤ ꯈꯔ ꯈꯔꯅ ꯈꯔ ꯈꯔ ꯀꯟꯇ꯭ꯔꯤꯕ꯭ꯌꯨꯠ ꯇꯧꯔꯗꯤ ꯌꯥꯝ ꯇꯥꯡꯕꯁꯤ ꯅꯠꯇꯦꯕ
ꯍꯣꯏ ꯃꯤ ꯑꯃ ꯃꯤ ꯇꯔꯥ ꯐꯣꯔ ꯑꯦꯛꯖꯥꯝꯄꯜ ꯃꯤ ꯇꯔꯥ ꯍꯥꯏꯔꯁꯦ ꯆꯍꯨꯝ ꯆꯍꯨꯝ ꯄꯨꯊꯣꯛꯑꯗꯤ ꯑꯁ ꯐ ꯆꯥꯕ ꯌꯥꯦꯗ
ꯍ
ꯎꯝ
ꯑꯗꯨ ꯑꯩꯈꯣꯏ ꯐꯥꯏꯅꯦꯜꯗꯣ ꯅꯥꯏꯟꯇꯤꯟ ꯅꯨꯃꯤꯠꯅꯦꯕ ꯅꯥꯏꯟꯇꯤꯟꯗꯒꯤ ꯗꯦꯠ ꯅꯥꯏꯟꯇꯤꯟꯗꯨ ꯅꯠꯇ꯭ꯔꯣ ꯐꯥꯏꯅꯦꯜꯗꯣ
ꯍ ꯅꯥꯏꯟꯇꯤꯟꯗ ꯑꯣꯏꯔꯝꯅꯤ
ꯇ꯭ꯋꯦꯟꯇꯤ ꯇ꯭ꯋꯦꯟꯇꯤꯒꯤ ꯑꯌꯨꯛꯅꯦꯕ ꯇꯨꯋꯦꯜꯐ ꯊꯥꯔꯇꯤꯅꯦꯕ ꯁꯦꯡꯕꯗꯤ
ꯑꯗꯨꯅ ꯁꯣ ꯊꯥꯔꯇꯤ ꯑꯗꯨꯅ ꯐꯩꯌꯦꯅ ꯆꯞ ꯆꯥꯔꯅꯦꯕ
ꯎꯝ
ꯑꯗꯨ ꯌꯥꯝ ꯊꯦꯡ ꯃꯜꯁꯨ ꯌꯥꯝ ꯊꯦꯡ ꯃꯥꯜꯂꯁꯨ ꯅꯨꯡꯉꯥꯏꯇꯦ ꯉꯥꯟ ꯃꯥꯜꯂꯁꯨ ꯅꯨꯡꯉꯥꯏꯇꯦꯕ
ꯍꯣꯏ ꯆ ꯆꯥꯔꯦ ꯇꯋꯗ
ꯑꯣꯄꯦꯅꯤꯡꯒꯨꯝ ꯑꯦ ꯀ꯭ꯂꯣꯖꯤꯡꯒꯨꯝꯕ ꯇꯧꯔꯗꯤ ꯏꯂꯚꯦꯟ ꯊꯥꯔꯇꯤꯗꯒꯤ ꯑꯗꯨꯝ ꯍꯧꯔꯅꯤꯕ ꯑꯗꯨꯝ ꯆꯠꯊꯔꯅꯤꯕ
ꯅꯣꯏ ꯅꯣꯏ ꯃꯤꯌꯥꯝ ꯈꯔ ꯄꯥꯏꯔꯅꯤꯕ
ꯑꯗ ꯎ
ꯌꯨ ꯊꯛꯄ ꯇꯣꯛꯂꯣꯗꯅ ꯅꯣꯏꯁꯨ
ꯑꯥ
ꯌꯨ ꯊꯛꯄ ꯇꯣꯛꯈ꯭ꯔꯗꯨꯅ
ꯐ ꯆꯗꯅꯗꯝꯕ
ꯑꯩꯩ ꯀꯥꯟꯗꯕꯅꯦ ꯌꯣꯠꯊꯛꯄꯁꯦ
ꯑ ꯑꯣꯈꯅꯤꯗꯥ ꯅꯈꯥꯟ
ꯑꯣ ꯄꯇꯤꯀꯥꯎꯁꯨ ꯏꯅꯤꯡꯉꯥꯏ ꯂꯩꯑ ꯅꯣꯠꯁꯨ ꯁꯦꯝꯅꯤꯡꯉꯥꯏ ꯂꯩꯑ ꯂꯥꯏꯔꯤꯛꯁꯨ ꯄꯥꯅꯤꯡꯉꯥꯏ ꯂꯩꯑꯦ ꯑꯁ ꯀꯔꯤ ꯇꯧꯁꯔꯦ ꯈꯪ꯭ꯔꯦ
ꯎ
ꯂꯥꯁꯗ ꯇꯨꯝꯔꯒ ꯇꯣꯛꯑꯅꯤ
ꯑ ꯀꯕꯨꯅꯤ ꯀꯃꯤ
ꯑꯗꯨꯗ ꯑꯗꯨꯦ ꯍꯣꯏꯅ ꯑꯁ ꯄꯥꯝꯃꯟꯗꯕꯒꯤꯀꯣ ꯑꯗꯨꯅꯦꯕ
ꯎꯝ ꯈꯔ ꯑꯣꯏꯁ ꯄꯏ
ꯍꯥꯏꯗꯤ ꯊꯥ ꯑꯃ ꯃꯃꯥꯡꯗꯒꯤ ꯈꯔ ꯄꯥꯔꯗꯤ ꯑꯗꯨꯝ ꯌꯥꯔꯅꯤꯕ
ꯑ ꯍꯧ ꯂꯨꯦ ꯂ ꯂꯨꯋꯦ ꯂꯨꯋꯦ ꯑꯗꯨꯃꯥꯏꯅ ꯍꯥꯏꯔꯒ ꯑꯗꯨꯝ ꯄꯥꯗꯕꯤꯗ ꯑꯗꯨꯝ ꯊꯝꯣꯏꯒꯅꯤꯅ ꯑꯩꯈꯣꯏꯗꯤ
ꯑꯗꯨꯅꯦ ꯑꯗꯨꯣ ꯅꯨꯡꯇꯤ ꯄꯥꯗ꯭ꯔꯁꯨ ꯍꯥꯏꯗꯤ ꯋꯤꯛ ꯍꯞꯇꯥ ꯑꯃꯗ ꯊ꯭ꯔꯤ ꯗꯦꯁꯀꯨꯝꯕ ꯄꯥꯔꯗꯤ ꯑꯗꯨꯝ ꯌꯥꯏꯔꯦꯕ
ꯑ
ꯣꯏ ꯑꯣꯏꯅ ꯑꯁ ꯄꯥꯝꯃꯟꯗꯕꯒꯤ ꯌꯥꯗꯣꯏ
ꯑꯝ
ꯍꯧꯖꯤꯛꯇꯤ ꯀꯩꯗꯧꯔꯤꯅꯣ
ꯑꯗꯨꯝ ꯌꯦꯔꯨꯒꯦ ꯇꯧꯔꯨꯏꯗ ꯑꯗꯨꯝ ꯌꯦꯁꯨꯨ ꯇꯥꯎꯗ
ꯑꯩꯁꯨ ꯐꯖꯅ ꯇꯨꯝꯗꯕꯒꯤ ꯑꯗꯨꯝ ꯇꯨꯝꯅꯤꯡꯉꯒ ꯂꯩꯔꯤꯅꯤ
ꯍꯣꯏ ꯑꯁ ꯐꯖꯅ ꯇꯨꯡꯗꯕꯨ ꯀꯨꯏꯔꯦ ꯑꯁ ꯐꯖꯅ ꯇꯨꯝꯗꯕꯁꯦ ꯍꯦꯟꯅ ꯋꯥꯏ ꯆꯥꯛꯁꯨ ꯐꯖꯅ ꯆꯥꯗ꯭ꯔꯦ ꯍꯟꯗꯛ ꯑꯁ ꯆꯥꯛꯁꯨꯕꯖꯥ ꯆꯥꯛꯁꯨ ꯐꯖꯅ ꯆꯥꯗ꯭ꯔꯦ ꯇꯨꯝꯕꯁꯨ ꯐꯖꯅ ꯇꯨꯝꯗ꯭ꯔꯦ ꯑꯁ
ꯉꯁꯥꯏꯗꯣ ꯄꯩꯁꯥ ꯂꯩ ꯐꯠꯇꯕꯒꯤ ꯆꯦꯡ ꯂꯧꯅꯤꯡꯉꯥꯏꯁꯨ ꯀꯦꯖꯤ ꯑꯅꯤꯈꯛ ꯂꯧꯕꯅꯤ ꯁꯤ
ꯎꯝ
ꯄꯥꯏ ꯂꯩꯇ꯭ꯔꯦꯅ
ꯄꯩꯁꯥꯗꯤꯀꯣ ꯑꯁ ꯂꯩ ꯈꯔꯒꯨꯝꯕ ꯑꯩꯈꯣꯏꯗ ꯂꯩꯔꯗꯤ ꯄꯥꯏꯕ ꯍꯩꯗꯕ ꯑꯗꯣ ꯂꯩꯇ꯭ꯔꯗꯤ ꯑꯃꯨꯛ
ꯎꯝ
ꯂꯨꯄꯥ ꯇꯔꯥ ꯐꯥꯎ ꯚꯦꯂꯨ ꯍꯥꯡꯕꯗ ꯑꯗꯨꯃꯥꯏꯅ ꯇꯧꯋꯤ
ꯑꯗꯨꯗꯅꯤ
ꯎꯝ
ꯈꯣꯡꯁꯨ ꯅꯥꯏ ꯐꯨꯠꯕꯣꯜꯁꯤ ꯅꯥꯕꯒꯤ
ꯎꯝ
ꯅꯪꯒꯤ ꯍꯣꯡ ꯃꯅꯤꯡꯗꯣ ꯈꯔ ꯐꯥꯔꯕꯣ
ꯍꯥꯥ
ꯅꯪꯒꯤ ꯈꯣꯡꯗꯣ ꯈꯔ ꯐꯥꯔꯕꯣ
ꯍ ꯈꯔꯗꯤ ꯐꯔꯦ
ꯑꯗꯨꯗꯣ ꯕꯦꯅꯦꯠꯀꯨꯝꯕꯗꯣ ꯍꯥꯞꯀꯨꯅꯨꯀꯣ ꯑꯗ ꯍꯥꯞꯄꯗꯤ ꯍꯦꯟꯅꯟꯅ ꯀꯩꯅꯣ ꯇꯧꯕꯅꯤ
ꯀꯃ ꯍꯥ ꯐꯦ ꯑꯦꯍꯦ ꯎꯝ ꯎꯝ ꯎꯝ
ꯑ ꯗꯥꯎꯁꯨ ꯑꯁ ꯆꯥꯃꯟꯕꯒꯤ ꯇꯟꯗꯤ ꯇꯜꯂꯕꯅꯤ
ꯍꯥꯎꯁꯨ ꯃꯔ ꯑꯗꯨꯝ ꯆꯥꯕꯗꯤ ꯍꯥꯎꯗꯤ ꯍꯥꯎꯋꯦꯗ
ꯃꯔꯛ ꯃꯔꯛ ꯆꯥꯔꯗꯤ ꯍꯥꯏꯏꯕ ꯅꯨꯡꯇꯤ ꯆꯥꯔꯗꯤ ꯑꯁ ꯇꯜꯂꯦꯍꯦ
ꯎꯝ ꯅꯨꯡꯇꯤꯗꯤ ꯑꯩꯈꯣꯏꯗꯤ ꯑꯩꯈꯣꯏꯁꯨ ꯅꯨꯡꯇꯤ ꯆꯥ ꯍꯟꯗꯛꯁ ꯄꯩꯁꯥ ꯑꯃꯠꯇꯨꯁꯨ ꯂꯩꯇ꯭ꯔꯦꯕ
ꯑꯗꯨꯅꯦꯕ ꯑꯗꯨꯒꯤ ꯑꯩꯁꯨ ꯅꯨꯡꯇꯤ ꯆꯥꯕꯅꯦ
ꯆꯠꯇ꯭ꯔꯦ ꯑꯗꯨꯒꯤ ꯆꯥꯎꯔꯕꯅꯤꯝ
ꯏꯁꯤꯡ ꯐꯥꯎ ꯂꯩꯅꯤꯡꯉꯥꯏꯁꯨ ꯂꯩꯇ꯭ꯔꯦ ꯑꯩꯗꯤ
ꯎꯝ ꯎ
ꯏꯁꯤꯡꯗꯣ ꯇꯦꯞꯇꯒꯤ ꯇꯥꯕꯗꯣ ꯑꯗꯨꯝ ꯊꯛꯑꯒ ꯂꯩꯕꯅꯤ